ꯇꯥꯕ꯭ꯔꯣ
ꯇꯥꯏ ꯇꯥꯏ ꯏꯕꯤꯝꯃꯥ
ꯀꯩꯅꯣ
ꯀꯔꯤꯒꯤꯔꯦ ꯀꯔꯤꯒꯤꯅ ꯍꯦꯟꯅ ꯊꯨꯅ ꯄꯥꯏꯈꯗꯕ꯭ꯔꯥ
ꯀꯩꯕ
ꯀꯔꯤꯒꯤ ꯅꯪ ꯊꯨꯅ ꯄꯥꯏꯀꯗꯕ꯭ꯔꯥ
ꯏ ꯄꯥꯏꯈꯜꯂꯤ ꯗꯨꯗꯤ ꯀꯔꯤꯋꯥꯅꯣ ꯅꯆꯤꯟ ꯅꯆꯤꯟ ꯊꯤꯅꯨꯀꯣ
ꯊꯤꯗꯦ
ꯀꯩꯅꯣ ꯅꯪꯒꯤ ꯕꯦꯛꯒ꯭ꯔꯥꯎꯟ ꯃꯈꯣꯟꯁꯦ ꯌꯥꯗꯤꯀꯣ
ꯑꯝꯁꯣꯔꯤ
ꯏꯪꯂꯤꯁ ꯉꯥꯡꯅ ꯆꯩ ꯆꯥꯅꯦ
ꯍꯣꯏ ꯍꯣꯏ ꯍꯣꯏ ꯆꯣꯏꯈꯤꯕꯅꯦ
ꯀꯩꯗꯧꯔꯤꯅꯣ ꯅꯪꯗꯤ
ꯇꯨꯝ ꯇꯨꯝꯉꯥꯏ ꯀꯃ ꯁꯤꯦꯔꯦ
ꯑꯃꯁꯨꯡ ꯁ ꯃꯦ
ꯐꯃꯨꯡ
ꯑꯣ ꯇꯨꯝꯅꯤꯡꯉꯥꯏ ꯐꯃꯨꯡ ꯁꯦꯝꯃꯀꯣ
ꯑ
ꯅꯪ ꯐꯝ ꯁꯦꯡꯕ ꯂꯣꯏꯗ꯭ꯔꯤꯉꯩꯗ ꯅꯣꯡꯉꯥꯜꯂꯛꯄꯅ ꯍꯥꯜꯂꯝꯅꯤ
ꯍꯥꯏ
ꯀꯔꯤꯅꯣ ꯑꯃꯨ ꯏꯣ ꯏꯔꯗꯤ
ꯎꯗꯒꯤ
ꯃꯤꯒꯤ ꯅꯪ ꯉꯁꯤ ꯍꯦ ꯅꯪ ꯍꯤꯗꯛꯁ ꯑ꯭ꯔ ꯃꯥꯜ ꯑꯗꯨꯗꯦ
ꯇꯥꯕꯀ ꯍꯣꯏ
ꯆꯦ ꯐ ꯀꯥꯎꯒꯤ ꯄ
ꯀꯣꯜ ꯇꯕꯅꯤ ꯉꯥꯏꯗ ꯈꯅꯤ ꯃꯠꯇꯒꯤ ꯈꯥꯎꯒꯦ
ꯑꯁ ꯕꯦꯔꯥꯅꯦ ꯑꯗꯨꯗꯤ ꯉꯍꯦ ꯀꯤꯕꯣ ꯀꯤꯍꯦ
ꯉꯛꯄꯅꯤ ꯉꯛꯄꯅꯤ ꯅꯪꯗꯤ ꯀꯣꯜ ꯇꯧꯕ ꯀꯨꯏꯔꯕꯣ
ꯀꯣꯏꯔꯦ
ꯑꯥ
ꯍꯣꯏ ꯍꯣꯏ ꯍ
ꯇꯥꯕ꯭ꯔꯣ
ꯀꯥꯏ ꯃꯤ ꯀꯩꯅꯣ ꯃꯤꯅꯦ ꯈꯨꯃ ꯀꯥ ꯇ ꯇꯥꯒꯣꯍꯅ ꯍꯔꯅꯤ
ꯈꯣ ꯇꯕꯨ ꯀꯨꯏꯔꯔꯕ ꯅ
ꯍꯣꯏ ꯍꯥꯏꯦꯕ
ꯀꯩꯗꯧꯉꯩ
ꯑꯁ ꯑꯗꯨꯒ ꯃꯗꯨ ꯉꯥꯡ ꯑꯃꯀꯣ ꯅꯪ ꯁꯣꯏꯅꯤꯀꯣ
ꯑ ꯍ
ꯅꯪ ꯀꯁꯨ ꯑꯁ ꯁꯣꯅꯣ ꯆꯨꯕ꯭ꯔꯥ ꯈꯪꯗ꯭ꯔ
ꯈꯁꯨ ꯎ ꯃꯥ
ꯈꯔꯁꯨꯨꯅꯗꯦ ꯌꯥꯝꯁꯨꯨ ꯃꯥꯥꯏ
ꯇꯥꯔ ꯐꯣꯟꯣꯟ
ꯀꯅꯥꯅꯣ ꯍꯧꯖꯤꯛꯐꯥꯎ ꯁꯤꯅꯦꯃꯥ ꯌꯦꯡ ꯂꯩꯈꯤꯗꯦ
ꯀꯅꯥ ꯑꯣꯏꯔꯝꯃꯅꯤ
ꯇꯨꯡ ꯀ ꯍꯥꯏꯔ
ꯃꯤꯅ ꯎ ꯋꯥꯄꯨꯗ
ꯇꯨꯡꯐ꯭ꯔꯣ ꯍꯥꯏꯌꯣ
ꯅꯪꯈꯥꯏꯒꯤ
ꯅꯠꯇ꯭ꯔꯒ ꯃꯣꯏ ꯁ꯭ꯋꯥꯗ ꯑꯣꯏꯅ ꯋꯥꯔꯤ ꯁꯦꯅꯧ ꯍꯥꯏ
ꯑꯍꯕꯤ
ꯀꯩꯅꯩꯅꯣ ꯅꯪꯒꯤ ꯅꯅꯥꯇ ꯂꯩꯔꯤꯗꯨꯕꯨ ꯅꯪ ꯍꯥꯏꯕ ꯌꯥꯕ ꯅꯠꯇꯔꯣ ꯑꯩꯉꯣꯟꯗ ꯑꯃꯨꯛ ꯍꯥꯏꯔꯛꯑꯦ ꯑꯗꯨꯗꯤ
ꯑ ꯍꯗ
ꯑꯁ ꯂꯔꯤ ꯂꯣꯔꯤ ꯂꯣꯏꯔꯤ ꯅꯪꯉꯁꯦ
ꯋꯥꯖꯦ ꯋꯥꯖꯦ ꯋꯥꯦꯖꯦ
ꯌꯥꯗ꯭ꯔꯦꯀꯣ ꯅꯪꯒꯤ ꯈꯨꯟꯖꯦꯜꯗꯀꯣ ꯏꯕꯦꯝꯃꯥ ꯑꯩ ꯐꯥꯎ ꯕꯤꯠꯀ ꯑꯝꯇ ꯌꯥꯎꯗ꯭ꯔꯤ ꯑꯗꯨ ꯃꯉꯒꯒꯗꯦ
ꯔꯤꯍꯥꯏ ꯐꯁꯗꯤ ꯀꯗ ꯎꯝ
ꯀꯩꯅꯣ ꯈꯔ ꯐ꯭ꯔꯦꯁ ꯑꯣꯏꯅ ꯉꯥꯡꯕꯅꯦ
ꯅꯅꯥꯊꯨꯋꯥꯥꯏ ꯅꯅꯥꯊꯨꯥꯏ ꯄꯦ ꯄꯦ ꯂꯥꯎꯕꯗ
ꯑꯗꯣ ꯅ
ꯑꯩ ꯈꯨꯠꯅ ꯇ꯭ꯔꯥꯏꯠ ꯇꯧ
ꯁꯤ ꯅꯪꯒꯤ ꯅꯪꯒꯤ ꯊꯋꯥꯏ ꯄꯥꯟꯕꯒꯨꯝ ꯁꯤꯁ
ꯎꯝ ꯀꯔꯤ ꯍꯥꯏꯕꯤꯅꯥꯁ
ꯅꯪꯗꯤꯅꯦ ꯊꯋꯥꯏ ꯄꯥꯟꯕ ꯄꯥꯟꯅꯕꯒꯨꯝ ꯑꯩꯉꯣꯟꯗ ꯍꯥꯏꯗꯨꯗꯤ ꯀꯩꯅꯣ
ꯅꯪꯗꯤ ꯑꯩꯒꯤ ꯊꯃꯣꯏꯒꯤ ꯀꯥꯆꯤꯟꯗ ꯎꯝ ꯉ ꯊꯋꯥꯏꯃꯤꯆꯥꯛꯒꯨꯝꯕꯅꯦ
ꯑꯣ ꯑꯁ ꯑꯩ ꯊ ꯃ ꯌꯥꯝ ꯁꯥꯔꯤꯗ
ꯇꯦꯛꯄ꯭ꯔ
ꯑꯥ ꯆꯥꯒꯦ ꯊꯃꯣꯏꯗ ꯄꯥꯜꯂꯤ ꯑꯁ
ꯄꯥꯟꯕꯗꯣ ꯀꯃꯥꯏꯅ ꯇꯧꯕ꯭ꯔꯥ ꯄꯥꯏꯕꯤꯔ ꯇꯧꯕ꯭ꯔꯥ
ꯅꯣꯡꯃꯩ ꯃꯔꯨ ꯃꯄꯥꯟꯅꯒꯨꯝ
ꯌꯥꯝꯃ ꯋꯥꯗ
ꯑꯁ ꯑꯁꯤ ꯏ ꯇꯥꯈ꯭ꯔꯦ ꯑꯁ ꯅꯪꯒꯤ ꯋꯥꯍꯩꯗꯨꯃ
ꯀꯩ ꯏ ꯀꯥꯕ꯭ꯔꯥ ꯏ ꯀꯥꯕ꯭ꯔꯥ ꯏꯁꯤꯡ ꯀꯥꯕ꯭ꯔꯥ ꯃꯩ ꯀꯥꯕ꯭ꯔꯥ
ꯏ ꯇꯥꯛꯈ꯭ꯔꯦ ꯃꯁꯦ ꯃꯁꯦ ꯇꯥꯛꯈ꯭ꯔꯦ ꯏ
ꯏ ꯎꯆꯦ ꯎꯆꯦ
ꯍꯣꯏ
ꯌꯥꯝ ꯅꯨꯡꯉꯥꯏꯇꯦꯦꯗ
ꯑꯁ
ꯑꯁ ꯀꯌꯥ ꯀꯥ ꯌꯥꯝꯃꯦ
ꯀꯥꯡ ꯌꯥꯝꯗꯤ ꯀꯥꯡꯈꯜ ꯌꯥꯎꯗ꯭ꯔꯣ
ꯌꯥꯎꯋꯦ ꯑꯗꯨ ꯑꯣꯏꯔꯁꯨ ꯆꯪꯉꯦ
ꯑꯁ ꯀꯥꯡ ꯈꯪ ꯌꯥꯝꯃ ꯐꯥꯃꯣ ꯀꯥꯡ ꯈꯪꯁꯤꯦ ꯅꯪꯒꯤ ꯀꯥꯡꯈꯟꯗꯨꯗꯤ ꯃꯣꯔꯦꯒꯤ ꯀꯥꯡꯈꯟ ꯑꯣꯏ ꯃꯥꯜꯂꯜꯂꯤ
ꯁꯤꯂ ꯋꯥ
ꯇꯨꯝ ꯃꯆꯗ꯭ꯔꯣ
ꯄꯤꯌꯣꯔ ꯏꯟꯗꯤꯌꯥ
ꯅꯪꯒꯤ ꯄꯤꯆꯣꯔ ꯏꯟꯗꯤꯌꯥꯗꯣ ꯃꯣꯔꯦꯗ ꯁꯦꯝꯕ ꯃꯥꯜꯜꯂꯤꯦꯕ
ꯑꯩ ꯈꯨ ꯁ ꯈꯨꯠꯗ ꯖꯦꯜꯗꯀ
ꯎꯝ
ꯆꯛꯄ ꯋꯥꯅꯤ
ꯀꯩꯅꯩꯅꯅꯦꯅꯦ ꯅꯪꯒꯤ ꯀꯥꯡꯈꯜꯁꯤ ꯏꯟꯗꯤꯌꯥꯅꯤ ꯍꯥꯏꯀꯣ
ꯎꯝ
ꯑꯗꯨꯣ ꯏꯗꯤꯌꯥ ꯑꯗꯨ ꯅꯪꯒꯤ ꯀꯥꯡꯈꯥꯟꯗꯣ ꯁꯀꯤꯔꯥꯒꯤ ꯃꯦꯕꯤ ꯑꯣꯏ ꯃꯥꯜꯂꯦ ꯑꯗꯨꯗꯤ ꯁꯤꯦꯀꯥꯏꯕꯗꯨꯣ
ꯇꯉꯕ
ꯁꯀꯤꯤꯔꯅ ꯋꯥꯀꯥ ꯋꯥꯀꯥ ꯏꯁꯩ ꯁꯛꯄꯗ ꯃꯥꯒꯤ ꯀꯩꯅꯣ ꯏꯁꯀꯥꯔꯠ ꯑꯃ ꯁꯦꯠꯂꯤꯅ ꯁꯦꯒꯥꯏꯕꯗꯣ
ꯎꯝ
ꯎꯝ
ꯑꯗ ꯐ ꯑꯗꯨꯅ ꯃꯟ ꯊꯤ ꯐꯒꯦ
ꯅꯪ ꯀꯩ ꯆꯨꯞꯄꯤꯔꯣ ꯊꯔꯣꯏ ꯆꯨꯞꯄꯤꯔꯣ ꯍꯧꯖꯤꯛꯕꯣ
ꯀ ꯀꯩꯅꯩꯅꯅ ꯑꯩ ꯏꯚꯦꯟꯒꯤ ꯃꯈꯣꯟ ꯌꯁꯤꯡꯗ ꯈ꯭ꯔꯦꯠ ꯈ꯭ꯔꯦꯠ ꯇꯧꯕꯒꯤ
ꯅꯪꯒꯤ ꯀꯦꯛ ꯀ ꯀ ꯀꯤꯁ ꯇꯧꯒ ꯃꯈꯣꯟ ꯇꯥꯔꯤꯗ ꯑꯩꯈꯣꯏ ꯊꯥꯔꯣꯏ ꯆꯣꯞꯀꯤ ꯃꯈꯣꯟꯗ
ꯍꯪꯦ
ꯎꯝ ꯀꯤꯌꯨ ꯀꯤꯍꯦ ꯅꯪ ꯑꯗꯨꯃꯥꯏꯔ ꯇꯔꯝꯒꯣꯁꯦ
ꯀꯩꯌꯦꯦ
ꯑꯩꯒꯤ ꯃꯪꯗ ꯐꯥꯎ ꯂꯥꯛꯑꯒ ꯑꯩꯕꯨ ꯃꯑꯣ ꯆꯨꯞꯄꯗꯤ ꯂꯣꯏꯔꯦ
ꯊꯀꯦ
ꯑꯩꯕꯨꯗꯤ ꯑꯩꯒꯤ ꯃꯥꯡꯗ ꯂꯥꯛꯅꯀꯣ ꯀꯤꯌꯦ
ꯑ ꯑꯅꯤ
ꯑꯩ ꯑꯗꯨꯗꯤ ꯑꯩ ꯀꯩ ꯀꯩ ꯍꯥꯏꯌ ꯍꯥꯏꯌ ꯅꯪꯒꯤ
ꯑ
ꯍꯥꯥ
ꯅꯪꯉꯦ ꯀꯔꯤꯦ
ꯅꯪ ꯍꯧꯖꯤꯛ ꯍꯥꯏꯗꯨꯗꯤ ꯅꯪꯒꯤ ꯍꯥꯏꯕꯗꯣ ꯑꯗꯨꯒ ꯃꯈꯥ ꯑꯗꯣ ꯍꯥꯏꯌꯑꯣ ꯍꯥꯏꯕꯅꯦ
ꯎꯝ ꯑ ꯍꯥꯏ ꯑꯩꯃ ꯍꯥꯏꯦ
ꯅꯪꯒꯤ ꯅꯩꯅ ꯋꯥꯡꯁꯤꯗꯤ ꯂꯣꯏꯔ ꯑꯩꯅ ꯑꯩꯅ ꯍꯥꯏꯕ ꯑꯃ ꯅ ꯉꯥꯡꯕ ꯑꯃ
ꯑꯜꯒ ꯑ ꯃꯦ
ꯏꯕꯥ ꯑꯅꯤꯁꯤ ꯂꯥꯏ ꯐꯣꯔꯟ ꯇꯕ ꯃꯜ
ꯍꯣꯏꯣꯏ ꯃꯥꯜꯂꯦ ꯁꯦꯟꯕ
ꯆꯥꯛ ꯆꯥꯛ ꯆꯥꯔ ꯍꯥꯏꯕꯗꯗꯪ ꯅꯪꯏ ꯄꯥꯈꯣꯡꯗꯤ ꯊꯤ ꯐꯥꯏꯗꯤꯡ ꯊꯥꯏꯒ ꯆꯞ ꯃꯥꯟꯅꯩ
ꯆꯂꯣ ꯑꯔ
ꯁꯤꯁ ꯀꯥꯏꯔ ꯆꯠꯇꯅꯣ ꯍꯧꯖꯤꯛ ꯃꯝꯕ ꯀꯥꯏꯔꯁꯤ ꯇꯥꯏ ꯕꯦꯝꯃ
ꯅꯪ ꯅꯣꯏꯒꯤ ꯇꯣꯏꯂꯦꯠꯇ ꯂꯩꯅꯤꯡꯕ꯭ꯔ
ꯑꯩ ꯍꯧꯖꯤꯛ ꯂꯩꯁꯦ ꯍꯣꯏ ꯑꯗꯨꯗꯤꯅꯦ
ꯑꯝ
ꯑꯩꯅ ꯍꯧꯖꯤꯛ ꯂꯩꯔꯤꯁꯤ ꯇꯨꯋꯂꯤꯗꯅꯦꯕ
ꯑꯗꯨ ꯑꯣꯏꯔꯁꯨ
ꯇ ꯑꯣꯏꯔꯁꯨ ꯍꯥꯏꯕꯗꯤ
ꯀꯔꯤ ꯍꯥꯏꯕ
ꯅꯪ ꯈꯁꯤ ꯈꯥꯏꯕꯗꯨ
ꯑ
ꯑꯁ ꯅꯪꯒꯤ ꯈꯨꯟꯖꯦꯛ ꯑꯁꯤꯗꯤ ꯂꯣꯏꯔꯤ ꯑꯉꯥꯡ ꯑꯉꯥꯡ ꯃꯆꯥꯒ ꯋꯥꯔꯤ ꯁꯅꯥꯒ ꯆꯞ ꯃꯥꯥꯟꯜꯂꯤꯗꯦ
ꯍꯥꯏ ꯀ ꯂꯔꯕꯗꯣ
ꯇꯥꯔꯅꯥꯡ ꯈꯖꯗ
ꯑ ꯑꯗ
ꯇꯥꯕꯗꯤ ꯇꯥꯏ ꯑꯗꯨꯕꯨ ꯅꯪꯒꯤ ꯈꯣꯟꯖꯦꯜꯗꯣ ꯃꯌꯦꯛ ꯁꯦꯡꯒ ꯇꯥꯗꯦꯕ
ꯄꯒꯦ
ꯈꯪꯗꯦ ꯑꯗꯨꯗꯤ ꯅꯪ ꯅꯪꯒꯤ
ꯈꯨꯡꯒꯥꯡ ꯑꯗꯨꯒꯤꯅꯤ
ꯈꯪꯉꯣ ꯈꯪꯉꯣ ꯈꯪꯉꯣ
ꯍ ꯈꯪꯖꯅꯤꯡꯗ꯭ꯔꯦ ꯏꯕꯦꯝꯃ
ꯈꯉꯣꯔꯤꯅ
ꯍꯥꯏꯌꯣ ꯍꯥꯏꯌꯣ ꯅꯪ ꯍꯥꯏꯗꯤ ꯃꯣ ꯋꯥꯏꯗ ꯍꯥꯏꯌꯨ ꯍꯥ
ꯅꯪ ꯊꯤ ꯐꯥꯅꯤꯡꯗ꯭ꯔꯣ
ꯐꯗ ꯍꯥꯏ ꯍꯣꯅꯁꯣ
ꯍꯥ
ꯐꯅꯤꯡꯦ
ꯆꯪꯗ꯭ꯔꯣꯕ
ꯐꯅꯤꯡꯗꯕ
ꯐꯉ
ꯀꯩꯅꯣ ꯃꯤ ꯅꯝ ꯐꯅꯤꯡꯗꯦ ꯍꯥꯏꯔꯦꯅ
ꯇꯠ ꯐꯅꯤꯣ
ꯃꯔꯥꯅꯦ ꯅꯪ ꯁꯨꯀꯤ ꯀꯤꯗ
ꯕꯤꯔꯔꯥ ꯕꯤꯔꯔꯥ ꯈꯪꯗ꯭ꯔꯦ ꯑꯩꯁꯨ
ꯔꯣꯔ ꯔꯃꯜ
ꯈꯪꯅꯦꯔ ꯑꯩꯁꯨ ꯃꯤꯅ ꯉꯥꯡꯅꯩ ꯑꯩꯅ ꯄꯪꯥꯡ ꯉꯥꯡ
ꯎꯝ ꯑꯗꯨ ꯑꯣꯏꯇꯥꯔꯗꯤ ꯃꯤꯗ ꯊꯤ ꯆꯥꯔꯗ ꯆꯥꯗꯅ ꯑꯗꯨꯗꯤ
ꯍꯥꯥ
ꯃꯤ ꯅ ꯊ ꯁꯔ ꯁꯣ ꯆꯥꯔꯗꯤ ꯅꯪꯁꯨ ꯆꯥꯒꯅꯦꯕ ꯑꯗꯨꯗꯤ
ꯍꯣꯏ ꯑꯩꯗꯤ ꯑꯩꯗꯤ ꯍꯥꯏꯗꯤ ꯑꯗꯨꯒꯨꯝꯕꯅꯤ ꯅꯅꯤꯃꯤꯅ ꯆꯥꯗꯖ
ꯂꯧꯔꯤꯗꯀꯣ ꯑꯗꯨꯔꯤꯗꯤ
ꯇꯔꯤꯅꯁꯅꯦ
ꯑꯝ
ꯀꯩꯅ ꯆꯥꯅꯤꯅꯦ
ꯆꯥꯎꯗꯅ ꯆꯅꯤꯡꯉꯗꯤ
ꯏꯨ
ꯂꯥꯛꯑꯣ ꯂꯥꯛꯑꯣ ꯂꯥꯛꯑꯣ ꯄꯤꯒꯦ
ꯄꯤꯌꯣ ꯄꯤꯌꯣ ꯄꯤꯌꯣ ꯂꯩꯕꯤꯌꯣ
ꯂꯒꯣꯣꯟ ꯂꯒꯣꯜ ꯂꯕꯤꯒꯦ